ꯏꯁꯧꯗ ꯂꯥꯡꯗꯣꯏꯗ ꯇꯧ ꯂꯩꯕ ꯅꯤꯄꯥ ꯄꯥꯏꯅꯤꯡꯗꯕ
ꯍꯦ
ꯍꯨꯝ
ꯔꯤꯡ ꯇꯠꯂꯝꯗꯥꯏꯗꯒ ꯄꯥꯏꯔꯛꯏꯗꯣ ꯀꯩꯒꯤꯅꯣꯕ
ꯈꯣꯡ ꯈꯨꯠ ꯍꯥꯥꯝꯃꯨꯒꯦ ꯇꯧꯕꯅ ꯑꯩꯖ
ꯅꯪ ꯀꯝꯄꯂꯤꯠ ꯊꯥ ꯕꯌꯦꯡꯉꯨꯅꯦ
ꯀꯣꯜꯗꯤ ꯇꯧꯔꯛꯇꯦ ꯍꯥꯏꯅꯤꯅ ꯑꯩꯅ ꯇꯧꯔꯛꯏꯅꯤ
ꯄꯥꯏꯔꯛꯑꯦ ꯈꯪꯉꯦ ꯑꯗꯨꯝ
ꯃꯃꯥꯡꯗꯤ ꯄꯥꯏꯗꯦꯍꯦ
ꯑꯗꯣ ꯃꯤꯅꯤꯠ ꯃꯉꯥꯃꯨꯛ ꯀꯤ ꯃꯃꯥꯡꯗ ꯄꯥꯏꯔꯛꯑꯃꯤꯗ
ꯄꯥꯏꯗꯦ
ꯉꯥꯁꯥꯢꯗꯩ ꯄꯥꯢꯔꯝꯃꯥꯒ ꯋꯥꯆꯦꯞꯇ ꯆꯪꯗ꯭ꯔꯗꯤ ꯌꯥꯗ꯭ꯔꯥꯕꯥꯕ
ꯅꯪ ꯏꯁꯇꯦꯇꯥꯁ ꯌꯦꯡꯕꯅꯤ ꯀꯩꯅꯣ ꯅꯪ ꯏꯁꯇꯦꯇꯥꯁ ꯌꯦꯡꯉꯕ ꯅꯪ ꯏꯁꯇꯦꯠꯁ ꯌꯦꯡꯉꯥꯕ
ꯑꯩ ꯏꯁꯇꯦꯇꯥꯁ ꯊꯝꯕꯁꯦ ꯅꯣꯇꯤꯐꯤꯀꯦꯁꯟ ꯂꯥꯛꯄ꯭ꯔꯥꯕ
ꯎꯝ
ꯎꯝ ꯂꯥꯛꯑꯝꯅꯤ ꯀꯅꯥ ꯃꯦꯁꯦꯁ ꯊꯥꯅꯥꯒꯦꯕ
ꯀꯥꯠ ꯀꯥꯅꯥ ꯊꯅꯥꯗꯧꯔꯤꯒꯦ ꯅꯥꯀꯣꯛ ꯆꯥꯛꯂꯛꯀꯥꯅꯣ
ꯎꯝ ꯄꯩꯁꯥꯈꯤꯇꯥ ꯄꯨꯒꯦ
ꯀꯤꯠꯅꯤ ꯌꯣꯟꯒꯦ ꯂꯥꯎ
ꯍꯥꯏꯔꯛꯑꯅꯤ ꯍꯥꯏꯔꯛꯑꯅꯤ ꯅꯣꯏ ꯃꯃꯣ ꯍꯥꯏꯕꯔꯥ ꯀꯩꯅꯣ ꯅꯣꯏ ꯊꯣꯂꯣꯞ ꯀꯥꯌꯥ ꯁꯥꯅꯤ ꯍꯥꯏꯒꯦ
ꯈꯥ ꯅꯪ ꯌꯥꯎꯔꯒꯦ ꯍꯥꯏꯔꯣ
ꯎꯝ ꯅꯪꯅ ꯗꯦ ꯇꯥꯢꯝ ꯗꯦ ꯇꯥꯢꯝ ꯇꯧꯔꯣ ꯑꯩꯅ ꯅꯥꯏꯠ ꯇꯥꯏꯝ ꯇꯧꯔꯒꯦ
ꯎꯝ ꯅꯨꯡꯗꯥꯡ ꯁꯔꯨꯛ ꯌꯥꯎꯗꯦ ꯇꯥꯃꯣ
ꯑꯩ ꯀꯣꯂꯦꯖ ꯂꯣꯢꯔꯥ ꯂꯣꯢꯔꯥ ꯂꯥꯛꯀꯦ ꯇꯣꯂꯣꯞ ꯇꯪꯈꯥꯏ ꯁꯕꯤꯌꯣ ꯍꯥꯢꯌꯣ
ꯉꯝꯃꯣꯢ ꯅꯪ ꯍꯥꯏꯖꯧ
ꯀꯌꯥꯁꯥꯅꯤ ꯍꯥꯏꯒꯦꯕ
ꯈꯪꯗꯦꯕ
ꯍꯥꯏꯔꯛꯑꯝꯒꯅꯤ ꯅꯪ ꯍꯥꯏꯅꯤꯡꯗꯥꯅ ꯇꯧꯔꯤꯗꯣ ꯀꯩꯁꯨ ꯈꯣꯢ ꯃꯨꯟꯒꯦ ꯍꯥꯏꯔꯣꯏꯌꯦ
ꯀꯦꯝ ꯍꯥꯏꯗꯤꯌꯦ ꯀꯣꯢ ꯃꯥꯅ
ꯀꯩ ꯍꯥꯌꯣ ꯀꯩꯀꯩ ꯍꯥꯏꯔꯣꯅ ꯅꯣꯏꯃꯥꯅ ꯍꯥꯏꯕ ꯇꯥꯕꯕꯨ ꯆꯞ ꯃꯥꯟꯅꯥꯅ ꯍꯥꯏꯔꯛꯎ
ꯃꯃꯣ ꯍꯜꯂꯛꯇ꯭ꯔꯥꯗꯤ ꯈꯥꯪꯉꯣꯢꯌꯦ
ꯑꯦ
ꯃꯃꯣ ꯍꯜꯂꯛꯑꯒ ꯍꯥꯏꯒꯦ ꯍꯥꯢꯔꯛꯀꯥꯅꯤꯌꯦ ꯃꯥ ꯍꯥꯏꯕ ꯍꯩꯇꯦ ꯍꯥꯏꯕ
ꯇꯣꯜꯂꯣꯞ ꯌꯦꯟꯅꯕ ꯀꯥꯎꯅꯤ ꯀꯩꯒꯨꯝꯕ ꯇꯧꯔꯗꯤ
ꯃꯦꯁꯦꯁ ꯂꯥꯛꯈ꯭ꯔꯦꯍꯦ ꯃꯦꯁꯦꯁ ꯂꯥꯛꯈ꯭ꯔꯦ ꯃꯦꯁꯦꯁ ꯂꯥꯛꯈ꯭ꯔꯦ
ꯃꯦꯁꯦꯁ ꯂꯥꯛꯄꯅꯤ ꯀꯔꯤꯅꯣ
ꯃꯤꯗꯤ ꯂꯩꯖꯕꯒꯥꯏꯁꯦ
ꯑꯞ ꯇꯨ ꯇꯨ ꯑꯦꯛꯁ ꯐꯥꯁꯇꯔ ꯏꯁꯄꯤꯠ ꯑꯦꯟ ꯑꯟꯂꯤꯃꯤꯇꯦꯠ ꯗꯇꯥ
ꯎꯝ ꯎꯝ ꯎꯝ
ꯑꯥ ꯑꯥ ꯑꯁ ꯈꯋꯥꯡ ꯅꯥꯔꯦ ꯪꯐꯤ ꯌꯦꯟꯅꯁꯤꯀꯣ ꯇꯔꯥ ꯆꯪꯉꯒꯅ ꯃꯣꯏ ꯃꯣꯏꯅ ꯇꯣꯂꯣꯞꯇꯣ ꯂꯤꯁꯤꯡ ꯇꯔꯥ ꯇꯔꯥ ꯁꯥꯔꯒꯅ ꯅꯪ ꯇꯔꯦꯠ ꯑꯣꯏꯖꯧ ꯌꯥꯗ꯭ꯔꯥ ꯍꯥꯏꯁꯦ ꯑꯩ ꯊꯥꯒꯤ ꯑꯩ ꯑꯅꯤ ꯆꯇ꯭ꯔꯦꯠ ꯑꯅꯤ ꯆꯥꯇ꯭ꯔꯦꯠꯅꯤ
ꯅꯨꯡꯥꯉꯥꯏꯗꯀꯣ
ꯄꯤꯅꯤꯡꯗꯤꯔꯕ ꯄꯤꯅꯤꯡꯗꯤꯔꯕ ꯀꯥꯏꯅꯗꯕꯤ ꯑꯗꯨꯗꯤ
ꯅꯉꯣꯟꯗ ꯑꯩꯅ ꯅꯉꯣꯟꯗꯩ ꯑꯩꯅ ꯂꯧꯕꯗꯤ ꯌꯥꯏ ꯑꯩꯉꯣꯟꯗꯩ ꯅꯪꯅ ꯂꯧꯕꯗꯤ ꯗꯥꯗꯦ
ꯇꯥꯅꯤꯡꯗꯦ ꯀꯧꯅꯎꯅꯗꯕꯤ ꯍꯥꯏꯅꯗꯕꯤ ꯑꯍꯝ
ꯒꯣ ꯒꯣ ꯅꯪꯈꯣꯑꯒ ꯇꯨꯝꯃꯝꯃꯦ ꯑꯩꯈꯣꯏ ꯗꯤꯡꯒꯨ ꯑꯗꯨꯒ ꯐꯦꯟ ꯍꯨꯝꯃꯒ ꯊꯣꯔꯛꯑꯦ ꯑꯗꯒ ꯀꯥꯏ ꯆꯠꯇꯣꯏꯕ ꯑꯈꯣꯏꯃꯥꯅ ꯀꯔꯤꯝ ꯆꯠꯂꯣꯏꯌꯦ ꯗꯤꯡꯒꯨ ꯑꯃꯨꯛ ꯆꯪꯂꯒ ꯇꯨꯝꯈꯨꯔꯦ
ꯑꯣ
ꯉꯥꯎꯋꯦꯗ
ꯄꯩꯁꯥ ꯂꯩꯇꯕꯅꯤꯅ ꯇꯣꯛꯑꯦ ꯃꯥꯃꯥ
ꯍꯣ
ꯍꯣꯒꯥ ꯁꯥꯟꯅꯁꯤ ꯂꯥꯛꯑꯣ ꯑꯩꯒ ꯄꯩꯁꯥ ꯇꯣꯟꯊꯠꯅꯕꯤ
ꯑꯣꯟꯂꯥꯏꯟꯗ ꯇꯧꯒꯥꯏꯁꯤꯔꯣ
ꯇꯧꯖꯤꯔꯣ
ꯀꯩ ꯀꯩꯅꯣ ꯍꯥꯏꯔꯛꯋꯣꯅꯦ ꯁ꯭ꯀꯔꯤꯟꯁꯣꯠ ꯊꯥꯔꯛꯑꯣꯅꯦ ꯅꯣꯔꯃꯦꯟꯗ
ꯑꯣꯏꯍꯀꯦ
ꯊꯤ ꯄꯣꯠꯅꯤꯍꯦ ꯐꯝꯃꯨ ꯂꯦꯞꯄꯨ ꯇꯧꯅꯕꯤ
ꯂꯨꯗꯣ ꯀꯤꯡ ꯊꯥꯏ ꯌꯥꯏꯅꯦ ꯕꯤꯗꯤꯌꯣ ꯀꯣꯜ ꯇꯧꯅꯕꯤ ꯎꯝ
ꯎꯝ
ꯂꯨꯗꯣ ꯀꯤꯡ ꯍꯥꯏꯒ ꯑꯔ ꯑꯃ ꯇꯞꯄꯁꯤꯔꯣ
ꯀꯦꯝ ꯆꯠꯇꯦ
ꯀꯔꯝꯕ ꯃꯈꯟꯒꯤ ꯂꯨꯗꯣ ꯀꯤꯡꯅꯣ ꯅꯪꯒꯤꯁꯤꯅ ꯋꯥꯟꯐꯤꯐꯇꯤ ꯑꯦꯝꯕꯤ ꯃꯨꯛ ꯆꯥꯎꯕꯁꯤꯔꯣ ꯆꯤꯡꯕꯗ
ꯀꯩ ꯇꯧꯔ ꯀꯦ
ꯎ ꯑꯍꯥ ꯑꯩ ꯍꯥꯢꯔꯛꯀꯦꯁꯦ ꯀꯦꯁꯇꯨ ꯊꯥꯔꯀꯦ ꯑꯗꯨꯔ ꯌꯦꯡꯎ ꯅꯪ ꯑꯣꯕ ꯂꯥꯢꯜ ꯂꯩꯩ ꯍꯥ ꯅꯦꯠ ꯂꯣꯢꯒ꯭ꯔꯦ ꯍꯥꯢꯔꯣ ꯌꯥꯔꯦ ꯁꯤ ꯑꯍꯨꯝ ꯆꯤꯡꯖꯤꯜꯂꯒꯦ ꯌꯥꯔꯦ ꯑꯁꯤ ꯅꯠꯇ꯭ꯔꯣ ꯅꯪ ꯃꯁꯛꯇꯨ ꯏꯁꯀ꯭ꯔꯤꯟ ꯁꯣꯠ ꯊꯥꯔꯛꯑꯣ ꯆꯪꯕꯒ ꯒꯦꯝ ꯁꯟ ꯊꯥꯕꯗꯨ ꯅꯠꯇ꯭ꯔꯣ ꯑꯥ ꯑ ꯂꯩꯥ ꯄꯥꯏ ꯂꯩ ꯄꯥꯏ ꯄ ꯂꯥꯡ ꯖꯒꯣꯏꯕꯨ ꯁꯥꯒꯠꯂꯛꯑꯦ
ꯍꯥꯥ
ꯀꯣꯏ ꯆꯦ ꯂꯥꯏꯔꯤꯛ ꯄꯥꯔꯤ ꯌꯥꯝ ꯀꯥꯟ ꯂꯥꯡꯒꯅꯣꯕ ꯖꯒꯣꯏꯕꯨ ꯁꯥꯒꯠꯂꯛꯑꯦꯕ
ꯀꯩꯒꯤ
ꯑꯁꯣꯝꯗ ꯑꯩ
ꯍꯧꯅꯔ ꯄꯨꯟ ꯉꯥꯎꯃꯤꯟꯅꯔꯕ꯭ꯔꯣ
ꯑꯩꯗꯤ ꯂꯩꯔꯥꯡꯅꯤ ꯂꯩꯔꯥꯡꯅꯤ ꯇꯧ ꯏꯁꯩ ꯂꯥꯏ ꯖꯒꯣꯏ ꯁꯥꯒꯠꯂꯛꯑꯦ ꯍꯥ
ꯆꯥꯅꯩꯗ ꯅꯆꯤꯟ ꯅꯅꯥꯎ ꯃꯦꯕꯗ
ꯅꯪꯒ ꯆꯞ ꯃꯥꯅꯩ
ꯃꯥꯅꯦ ꯃꯥꯅꯦ ꯍꯧꯖꯤꯛꯀꯤ ꯑꯥꯔꯠ ꯇꯣꯡꯕꯗꯨꯅꯦ
ꯑ ꯇꯣꯡꯉꯈꯤꯅꯤ ꯇꯣꯡꯉꯈꯤꯅꯤ ꯈꯪꯇꯣꯡ ꯇꯣꯡꯉꯛ ꯑꯝꯃꯅꯤ ꯌꯥꯝꯝ ꯍꯥ ꯍꯥ ꯍꯥ ꯇꯝꯊꯤꯕꯩ ꯈꯨꯅꯣꯀ ꯅꯣꯛꯏꯌꯦ ꯃꯦ ꯍꯥ ꯍꯥꯍꯥ
ꯊ ꯃꯤ ꯅꯣꯛꯅꯩꯗꯣ ꯀꯩꯒꯤꯅꯣ
ꯄꯣꯛꯂꯛꯄꯗꯩꯅꯤ
ꯅꯁꯥꯗꯤ ꯁꯨꯛꯌꯦꯡ ꯌꯦꯡꯗ ꯅꯥꯕ
ꯏꯁꯥ ꯌꯦꯡꯉ ꯏꯁꯥ ꯌꯦꯡꯉ ꯃꯤ ꯁꯤꯊꯒꯗ꯭ꯔꯣ ꯑꯁ
ꯌꯦꯡꯗꯧꯅꯦ
ꯇꯤꯝꯑꯞꯁꯤꯗ ꯇꯧꯗꯣꯏꯔꯣ ꯑꯣ ꯑꯣꯟꯂꯥꯏꯅ ꯇꯧꯗꯣꯏꯔꯣ
ꯑꯣꯟꯂꯥꯏꯟ ꯇꯧꯗꯧꯅꯦ
ꯀꯝ ꯀꯝ
ꯆꯞ ꯈ꯭ꯔꯦꯍꯦ
ꯅꯨꯡꯉꯥꯏꯌꯦ ꯏꯟꯚꯥꯏꯠ ꯇꯧꯕꯕꯨ ꯍꯩꯒꯗ꯭ꯔꯣ
ꯑꯁ ꯊꯨꯅꯤ ꯁꯤꯒꯨꯝꯕꯁꯤꯗꯤ
ꯍꯥ ꯍꯥ ꯍꯥ
ꯅꯪ ꯑꯣꯏꯅꯥ ꯁꯅꯔꯨꯔꯣ
ꯎꯝ ꯌꯦꯡꯁꯤꯔꯣ ꯈꯣꯡꯈꯨꯠꯁꯨ ꯍꯥꯝꯗꯔꯤ ꯇꯧꯔꯤꯁꯦ
ꯑꯣ ꯍꯣꯏ ꯏꯔꯨꯗꯨ ꯈꯔ ꯈꯔ ꯂꯨꯖꯧꯋꯣ
ꯄꯛꯇꯦ ꯀꯌꯥꯝ ꯖꯧꯝꯃꯤꯅꯣ ꯅꯪ
ꯑꯗꯗꯤ ꯅꯪ ꯈꯜꯂꯅꯤꯌꯦ
ꯆꯥꯛꯁꯨ ꯆꯥꯕ ꯌꯥꯗꯦ
ꯍꯥ ꯌꯥꯝ ꯆꯞꯄꯤꯕꯣ ꯃꯣꯏꯁꯦ
ꯆꯞꯄꯦ
ꯑꯥ
ꯋꯥꯔꯤꯁꯅ ꯂꯣꯏꯁꯟꯖꯦ ꯌꯥꯗꯦ ꯁꯤꯗ ꯍꯣꯏ ꯁꯔ ꯁꯔ ꯆꯪꯕ ꯌꯥꯗꯦ
ꯅꯪ ꯆꯠꯄ꯭ꯔꯣ ꯑꯦ ꯐꯃꯨ ꯂꯦꯞꯄꯨ ꯇꯧꯅꯕꯤꯅꯤ ꯀꯣ
ꯎꯝ ꯋꯥꯔꯤꯖꯦ ꯍꯌꯦꯡ ꯁꯥꯅꯥꯖꯦ
ꯑꯣꯀꯦ ꯑꯣꯀꯦ ꯑꯁꯤ ꯑꯣꯟꯂꯥꯏꯟꯗꯗꯤ ꯃꯥꯛꯁ ꯃꯣꯠ ꯑꯗꯨ ꯃꯣꯠꯅ ꯂꯩꯌꯦ
ꯌꯥꯝ ꯈꯪꯗꯥꯏꯅꯦ
ꯁꯣ ꯑꯃ ꯐꯪꯉꯦ ꯑꯩꯗꯤ ꯂꯩꯔꯥꯡꯅꯤ ꯂꯩ ꯔꯥꯡ ꯑꯦ ꯑꯦ ꯑꯦ ꯑꯦ
ꯄꯨꯡꯗ ꯑꯃ ꯉꯥꯡꯅ ꯉꯝꯗ ꯂꯩ ꯅꯪ ꯑꯃꯨꯛ ꯍꯧꯔꯛꯑꯕ꯭ꯔꯥ
ꯄꯪꯐꯨꯗ ꯐꯨꯅꯤꯡꯉꯦ ꯑꯩꯗꯤ ꯅꯪꯁꯦ ꯀꯃꯥꯏ ꯇꯧꯕꯅꯣ ꯈꯪꯗꯦ
ꯎꯝ ꯑꯦ ꯅꯪꯒꯤ ꯃꯤꯡ ꯃꯤꯡ ꯍꯥꯏꯔꯛꯑꯣ
ꯃꯃꯤꯡ ꯑꯃꯨꯛ ꯌꯦꯡꯒꯦꯗꯧꯕ
ꯑꯥ
ꯃꯃꯤꯡꯒ ꯑꯝꯇ ꯍꯥꯞꯇꯕꯅꯦ
ꯁꯔꯁ ꯌꯣꯔ ꯕꯗꯤꯅ ꯍꯥꯏꯔꯛꯑꯦ
ꯕꯗꯤꯅ ꯍꯥꯢꯔꯛꯄ꯭ꯔꯣ
ꯑ
ꯁꯝ ꯀꯛꯎꯕꯗꯩ ꯐꯖꯔꯦ ꯍꯥꯏꯔꯨꯕꯗꯒꯤ ꯋꯥ ꯒꯥꯁꯤꯅ ꯀꯦ ꯀꯦ ꯉꯥꯡꯈꯤꯕꯁꯤꯅ ꯋꯥꯔꯦꯗꯀꯣ
ꯃꯁꯥꯢꯅꯦꯅ ꯈꯟꯇꯣꯛꯑꯣ ꯎꯝ
ꯈꯤꯇꯪ ꯐꯖꯩ ꯍꯥꯏꯔꯨꯔꯗꯤ ꯃꯤꯁꯦ ꯑꯗꯨꯃꯥꯏꯅ ꯇꯧꯕ꯭ꯔꯥ ꯍꯥ
ꯍꯥ
ꯍꯥ
ꯍꯥ ꯍꯧꯔꯛ ꯑꯥꯅꯤ ꯃꯤꯡ ꯍꯥꯏꯔꯣ ꯎꯝ
ꯃꯤꯡꯍꯥꯏꯔꯣ
ꯊꯝꯃꯒꯦ ꯏꯆꯦ ꯑꯥ ꯅꯣꯔꯃꯦꯟꯗ ꯇꯧ
ꯊꯝꯃꯥꯒꯦꯁꯦ ꯊꯝꯃꯣ ꯊꯝꯃꯣ
ꯉꯝꯖꯥꯔꯥꯗꯤ ꯀꯛꯆꯧꯅꯦ
ꯎꯝ ꯑꯩꯁꯤꯕꯨ ꯀꯦꯝ ꯍꯩꯠ ꯇꯥꯕꯗꯧꯅ ꯀꯛꯂꯛꯎꯔꯣ
ꯍꯥꯥ
ꯀꯣꯜꯁꯤ ꯃꯥꯡꯉꯨ ꯍꯥꯏꯕ꯭ꯔꯥ ꯃꯥꯡꯒꯦ ꯍꯥꯏꯕ꯭ꯔꯥ
ꯊꯥꯅꯤꯡꯗꯦ ꯊꯥꯅꯤꯡꯗꯦ ꯎꯨ꯭ꯋꯦ
ꯃꯥꯡꯒꯦ ꯍꯥꯢꯗꯤ ꯀꯛꯊꯠꯂꯛꯇꯣꯏꯕ
ꯊꯧꯕ ꯌꯥꯗ꯭ꯔꯦ